ꯑ ꯎꯝ
ꯀꯅꯣ ꯇꯥꯕ꯭ꯔꯣ
ꯅꯨ ꯈꯔ ꯄꯍ ꯂꯕꯨ
ꯍꯥꯕ꯭ꯔꯣ
ꯇꯥꯗꯦ ꯇꯥꯗꯦ ꯅꯥ ꯄꯪꯈꯩ ꯇꯥꯗꯤ ꯅꯥ ꯄꯪꯈꯦ ꯑꯩꯗꯤ
ꯍꯅꯨꯕꯤꯅꯤꯅ ꯍꯅꯨ ꯃꯤ ꯍꯅꯨ ꯊꯥꯡꯗ
ꯎꯝ
ꯍꯅꯨꯕꯤꯅꯤꯅ ꯅꯪꯗꯤ ꯅꯌꯥꯒ ꯑꯝꯇ
ꯌꯥꯒ ꯁꯥꯏꯕ ꯑꯝꯇ ꯌꯥꯔꯝꯃꯣꯔꯤꯅꯦ ꯆꯥꯛ ꯆꯥꯕꯒꯗꯨ
ꯇꯥꯅꯤꯡꯗꯦ ꯅꯪꯅ ꯉꯝ ꯃꯃꯤꯡ ꯃꯥꯟꯅꯕ ꯅꯨꯄꯤꯗꯣ ꯈꯪꯕ꯭ꯔꯣ
ꯈꯪꯗꯤꯌꯦ ꯀꯅꯥꯅꯣ
ꯑꯩꯈꯣꯏ ꯑꯣꯖꯥ ꯑꯃꯅ
ꯑꯗꯨ ꯀꯩꯇꯧꯔꯒꯦ
ꯃꯥꯅ ꯁꯂꯅ ꯂꯥꯛꯒ ꯁꯛ ꯀꯥꯛꯐꯝꯃꯦ ꯍꯥꯏꯌꯦ ꯃꯥꯅꯕꯤ
ꯃꯤ ꯐꯖ ꯅꯤꯡꯕꯒꯤꯅꯦ ꯀꯩꯅꯣ
ꯑꯗꯨꯁꯨ ꯅꯠꯇꯦ ꯑꯗꯨꯝ ꯃꯥꯒꯤ ꯁꯤꯖꯥꯡ ꯀꯛꯄꯤꯕ ꯑꯣꯏꯔꯁꯨ ꯁꯛ ꯌꯥꯝ ꯀꯛꯑꯦ ꯍꯥꯏꯌꯦ ꯌꯥꯝ
ꯑꯗꯨꯗꯤ ꯑꯗꯨꯗꯤ ꯃꯁꯛꯇꯨꯁꯨ ꯑꯗꯨꯝ ꯄꯣꯡꯕꯗꯨꯗꯤ ꯁꯌꯦꯡꯕ ꯃꯁꯥꯒꯤ ꯑꯣꯏꯔꯔꯕꯅꯤ ꯀꯩꯅꯣꯝ ꯃꯩ ꯃꯨꯠ ꯃꯨꯠꯈ꯭ꯔꯦꯅ ꯑꯩꯈꯣꯏꯗꯣ ꯑꯩꯈꯣꯏ ꯃꯩ ꯃꯨꯠꯈ꯭ꯔꯔꯦ ꯅꯣꯏꯗꯤ ꯃꯩ ꯃꯨꯠꯄ꯭ꯔꯣ
ꯑꯩꯈꯣꯏꯁꯨ ꯃꯨꯠꯂꯦ ꯑꯩꯈꯣꯏꯗ ꯑꯉꯥꯡ ꯊꯣꯛꯀꯟꯕ ꯑꯃ ꯌꯥꯎꯋꯦ ꯑꯃꯨꯛ ꯇꯨ ꯃꯥꯂꯦ ꯋꯥ
ꯑꯉꯥꯡ ꯍꯥꯏꯁꯦ ꯀꯌꯥꯝ ꯆꯥꯎꯕ ꯑꯉꯥꯡꯅꯣꯅꯦ
ꯑꯉꯥꯡꯂꯣ ꯆꯍꯤ ꯐꯤꯞꯇꯤꯟ ꯄꯥꯎꯗꯤ ꯁꯨꯈꯔ ꯃꯥꯂꯦ
ꯑꯩꯁꯨ ꯀꯣ ꯃꯩ ꯃꯨꯠꯂꯗꯤꯀꯣ
ꯎꯝ
ꯍꯥꯏꯗꯤ ꯇꯨꯝ ꯌꯥꯗꯌꯦ ꯀꯤꯗꯤ ꯀꯤꯗꯦꯕꯀꯣ ꯑꯗꯣ ꯃꯩ ꯃꯨꯠꯂꯒ ꯇꯨꯝꯕꯁꯦ ꯑꯩꯗꯤ ꯌꯥꯝ ꯀꯤꯌꯦꯕ
ꯑꯣ ꯅꯃꯥꯟꯅꯕ ꯅꯪ ꯃꯥꯟꯕ ꯑꯃ ꯃꯨꯠꯇꯤ ꯃꯨꯕ ꯑꯃ ꯑꯗꯨꯗꯣ ꯂꯥꯛꯇꯣꯏ ꯃꯥꯟꯕ꯭ꯔꯣ
ꯑꯗꯤ ꯐꯥꯔꯤꯅꯤ ꯅꯪ ꯃꯥꯔꯕ ꯑꯃ ꯂꯥꯛꯅꯤ ꯑꯩꯗꯤ ꯀꯤꯕꯅ ꯁꯤꯔꯅꯤ ꯀꯔꯤꯅꯣ
ꯃꯣꯟꯗ ꯈꯔꯁꯨ ꯀꯤꯍꯟꯗꯔꯗꯤ ꯌꯥ
ꯑꯩꯅ ꯀꯤꯈꯤꯕꯒ ꯅꯪ ꯀꯔꯤ ꯈꯪꯒꯦ ꯍꯥꯏꯕ꯭ꯔꯅꯦ
ꯅꯪꯁꯨ ꯌꯥꯝ ꯂꯦꯡꯉꯤ ꯀꯣ ꯌꯥꯝ ꯂꯦꯡꯉꯤ ꯀꯣ
ꯂꯦꯡꯗꯔꯗꯤ
ꯌꯥꯝ ꯂꯦꯡꯉꯦ ꯅꯪꯒꯤ ꯅꯪꯒꯤ ꯅꯈꯣꯟꯗꯣ ꯌꯥꯝ ꯇꯥꯗꯦ ꯌꯥꯝ ꯂꯥꯡ ꯂꯦꯡꯉꯦꯕ
ꯍꯣꯏ ꯍꯣꯏ ꯇꯥꯗꯔꯗꯤ ꯇꯣꯛ ꯑꯣ ꯍꯅꯨ ꯊꯪ ꯀꯃꯥꯏ ꯇꯥꯅꯤ ꯑꯍꯟ ꯑꯣꯏ ꯑꯍꯟ ꯑꯣꯏꯔꯛ ꯄꯣꯏ
ꯑꯩꯁꯦ ꯌꯥꯝ ꯍꯅꯔꯕꯣ ꯍꯥꯏꯁꯤꯕꯣ
ꯍꯅꯔꯦ ꯀꯩꯅꯣ ꯅꯪ ꯃꯇꯝ ꯑꯃ ꯀꯣꯏ ꯇ
ꯑꯩꯗꯤ ꯌꯥꯝ ꯑꯉꯥꯡꯅ ꯂꯩꯔꯤ ꯀꯔꯤꯅꯣꯅꯦ ꯀꯔꯤꯅꯣ ꯐꯪꯗꯦ ꯄꯣꯛꯄꯗꯤ ꯀꯨꯏꯗꯦ ꯑꯅ ꯑꯩꯗꯤ ꯍꯥꯅꯨꯔꯦ ꯀꯥꯏꯑꯦ ꯊꯥꯖꯤꯜꯂꯛꯀꯅꯤ
ꯅꯁꯛꯅ ꯍꯅꯨꯕ ꯃꯥꯟꯕ
ꯑꯩ ꯍꯅꯨꯔꯗꯤ ꯑꯩꯗꯤ ꯅꯪꯅ ꯍꯦꯟꯅ ꯍꯜꯂꯤꯗ ꯀꯣ ꯑꯩꯉꯣꯟꯗꯒꯤ ꯑꯗꯨꯒ ꯑꯩꯅꯍꯅꯨꯔꯗꯤ ꯅꯪꯗꯤ ꯂꯣꯏꯔꯅꯦꯔꯦ ꯅꯪꯗꯤ ꯅꯪꯗꯤ ꯑꯩꯉꯣꯟꯗꯒꯤ ꯍꯜꯂꯤꯅꯀꯣ ꯆꯍꯤ ꯆꯍꯤ ꯃꯉꯥ ꯇꯔꯨꯛ ꯍꯜꯂ ꯒꯟꯗꯪꯒ ꯏꯄꯨ ꯑꯩꯗꯤ ꯍꯅꯨꯔꯦ ꯒꯣꯏ ꯆꯠꯂꯍꯦ ꯑꯥꯗ ꯅꯋꯥ ꯂꯧꯗꯦ ꯍꯦ ꯅꯧꯋꯥ ꯂꯧꯗꯦ ꯆꯠꯂꯣ ꯑꯥꯗ
ꯅꯣꯏ ꯁꯥꯏꯅ ꯑꯆꯥꯄꯣꯠ ꯆꯥꯖꯦ ꯍꯥꯏ ꯑꯣ
ꯖꯒꯣꯏꯕ
ꯅꯠꯇꯦ ꯅꯣꯏ ꯁꯥꯏꯗ ꯑꯆꯥꯄꯣꯠ ꯆꯥꯅꯤꯡꯉꯦ ꯍꯥꯏꯌꯣꯕ ꯑꯩꯁꯨ ꯆꯥꯒꯦ
ꯑꯣ ꯅꯪꯗ ꯆꯥꯅꯤꯡꯗꯣ ꯑꯩꯅ ꯑꯣꯏꯅ ꯆꯥꯎ ꯆꯥꯅꯤꯡꯉꯦ ꯍꯥꯏꯌꯣ ꯍꯥꯏꯕꯀꯣ
ꯍꯣꯏ ꯍꯣꯏ ꯃꯣꯃꯣꯒ ꯕꯤꯔꯌꯥꯅꯤꯒ ꯃꯃꯣꯒ ꯕꯤꯔꯌꯥꯅꯤꯒ ꯎ
ꯑꯁ ꯑꯗꯣ ꯑꯩꯗꯤ ꯃꯣꯃꯣꯁꯦ ꯌꯥꯝ ꯆꯥꯅꯤꯡꯗꯦꯗ
ꯑꯩ ꯆꯥꯅꯤꯡꯉꯦ ꯑꯩ ꯌꯥꯎꯕꯤꯒꯦ ꯑꯩ ꯌꯥꯎꯕꯤꯒꯦ ꯍꯥꯏꯕꯒ
ꯑꯗꯨꯁꯨ ꯅꯪ ꯆꯥꯔꯗꯤ ꯂꯣꯏꯔꯦ ꯅꯠꯇ꯭ꯔꯥ
ꯍꯣꯏ ꯍꯣꯏ ꯅꯣꯏ ꯃꯔꯤꯃꯛ ꯋꯥꯔꯤ ꯑꯗꯨꯝ ꯁꯥꯎ ꯑꯩ ꯆꯥꯥꯕꯤꯒꯦ
ꯎꯝ ꯌꯥꯏ ꯑꯗꯨꯁꯨ ꯌꯥꯏ ꯍꯥꯏꯒꯦ ꯑꯗꯨ ꯍꯌꯦꯡꯁꯦ ꯆꯠꯂꯁꯦ ꯌꯥꯕ꯭ꯔꯣ
ꯑꯦꯛꯖꯥꯝ ꯂꯣꯏꯔꯥꯀꯥꯟꯗ ꯑꯦꯛꯖꯥꯝ ꯂꯣꯏꯔꯥꯀꯥꯟꯗ ꯑꯦꯛꯖꯥꯝ ꯂꯣꯏꯔꯥꯀꯥꯟꯗ ꯁꯣꯏꯒꯅꯤ
ꯅꯪꯁꯨ ꯋꯥ ꯉꯥꯡꯕ ꯈꯨꯗꯤꯡ ꯑꯦꯛꯖꯥꯝ ꯑꯦꯛꯖꯥꯝ ꯀꯔꯤꯅꯣ ꯈꯪꯗꯦ ꯑꯦꯛꯖꯥꯝ ꯂꯩꯕ꯭ꯔꯥ ꯂꯩ ꯂꯩꯕꯁꯨ ꯈꯪꯗꯦ ꯑꯦꯛꯖꯥꯝ ꯑꯦꯛꯖꯥꯝ
ꯑꯩꯅ ꯐꯥꯔꯁ ꯇꯥꯗꯣꯏꯅꯦ ꯀ꯭ꯂꯥꯁꯇ
ꯌꯥꯔꯦ ꯅꯪꯒꯤ ꯐꯥꯔꯁꯇꯣ
ꯐꯥꯔꯁꯇ ꯑꯩꯅ ꯐꯥꯔꯁꯇ ꯇꯥꯔꯦ
ꯅꯪ ꯐꯥꯔꯁ ꯂꯥꯛꯑꯒ ꯅꯪ ꯀꯔꯤ ꯄꯤꯖꯒꯦ ꯀꯦ ꯍꯥꯏꯕꯔꯣ ꯑꯩꯉꯣꯟꯗ ꯅꯪ ꯌꯥꯝ ꯂꯤꯛꯄꯗꯨꯕꯨ
ꯆꯋꯤꯡꯒꯝ
ꯌꯥꯔꯦ ꯇꯥꯅꯤꯡꯗꯦ ꯅꯪꯒꯤ ꯐꯥꯔꯁꯇꯣ ꯑꯩ ꯌꯥꯝ ꯄꯦꯟꯈ꯭ꯔꯦ ꯐꯥꯔꯁ ꯂꯥꯛꯑꯦ ꯑꯗꯨꯝ ꯇꯧꯋꯦ ꯍꯥꯏꯔꯒꯦ ꯅ ꯀꯔꯤꯁꯨ ꯄꯤꯖꯗꯕ
ꯅꯪꯅ ꯄꯤꯖꯥꯗꯨꯏꯅꯤ ꯀꯩꯅꯣ ꯀꯦꯛ ꯆꯥꯒꯦ ꯀꯦꯛ ꯑꯩ ꯍꯟꯗꯛ ꯐꯥꯔꯁ ꯇꯥꯔꯗꯤ ꯀꯦꯛ ꯆꯥꯒꯦ
ꯄꯤꯖꯒꯦ-ꯄꯤꯖꯒꯦ ꯅꯪꯅ ꯍꯦꯟꯅ ꯄ ꯆꯥꯎꯑꯣ ꯑꯗꯨꯒ ꯑꯩꯁꯨ ꯄ
ꯌꯥꯝ ꯂꯤꯛꯏꯅ
ꯑꯩꯒꯤ ꯕꯥꯔꯠꯗꯦ ꯑꯩ ꯅꯦꯛꯁ ꯋꯤꯛꯁꯦ ꯑꯩꯒꯤ ꯕꯥꯔꯗꯦꯅꯦ ꯅꯪ ꯑꯩꯒꯤ ꯀꯔꯤꯒꯤ ꯀꯔꯤ ꯂꯩꯕꯤꯒꯦ ꯍꯥꯏꯕꯅꯣ
ꯅꯪ ꯊꯤꯔꫭ
ꯑꯗꯨꯒ ꯍ ꯌꯦꯛ ꯅꯩꯊ꯭ꯔꯨꯁꯦ ꯍꯥꯏꯒꯤꯝ ꯕꯔꯠꯗꯦꯒꯤꯕꯀꯣ ꯀꯗꯥꯏꯗ ꯇꯧꯁꯤꯔꯥ ꯑꯩꯅ ꯈꯜꯂꯤꯕꯅꯦ ꯄꯥ ꯇꯧꯁꯤꯔꯥꯑꯅ ꯑꯗꫭ ꯅꯪꯗꯤ ꯅꯪ ꯂꯥꯛ ꯑꯗ꯭ꯔꯣ ꯅꯪꯅ ꯑꯦꯛꯖꯥꯝ ꯅꯤꯅ ꯂꯥꯛꯇꯣꯏ ꯃꯥꯟꯗ꯭ꯔꯦꯅꯦ
ꯑꯆꯥꯄꫭꯠ ꯊꯤꯜꯂꯛꯑꫭ ꯑꯗꯨꯗꯤ
ꯀꯔꯤꯕꯥ ꯅꯪꯅ ꯑꯩꯒꯤ ꯒꯤꯐꯀ ꯄꯤꯔꯛꯑꯒ ꯅꯪꯅ ꯂꯥꯛꯀꯗꯧꯕꯅꯦ ꯑꯩꯒꯤ ꯑꯩꯅ ꯀꯔꯤꯒꯤ ꯑꯃꯨꯛ ꯊꯤꯜꯂꯛꯀꯦꯔꫭꯅꯦ
ꯑꯗꯨꯝꯅꯕꯨ ꯅꯕꯨꯛ ꯐꯠꯇꯦ ꯃꯟꯅꯤ ꯃꯥꯅꯦꯅꯪ
ꯆꯂꯣꯍꯦ ꯅꯪꯁꯨ ꯂꯥꯛꯀꯗꯧꯕ ꯅꯠꯇ꯭ꯔꯣ ꯀꯩꯅꯣꯅꯦ ꯃꯤꯒꯤ ꯕꯥꯔꯗꯦꯗꯒꯤ ꯒꯤꯐꯀ ꯂꯩꯕꯤꯗꯅ ꯂꯥꯛꯀꯗꯧꯕꯗꯨꯕꯨ ꯋꯤꯁꯀ ꯄꯤꯔꯒ
ꯑꯗꯨꯗꯤ ꯅꯣꯏ ꯁꯥꯏꯗ ꯍꯥꯏꯌꯣ ꯑꯩꯗꯤ ꯌꯧꯔꯝꯗꯥꯏꯗ ꯅꯕꯦꯝꯕꯔꯗ ꯅꯠꯇ꯭ꯔꫭ
ꯑꯗꯨꯒꯤ ꯑꯗꯨꯗꯤ ꯋꯥꯃꯟ ꯑꯣꯏꯈ꯭ꯔꯦ ꯑꯩꯅ ꯍꯥꯏꯕꯗꯤ ꯑꯩꯒꯤ ꯕꯥꯔꯗꯤꯦꯅꯤ ꯑꯩꯒꯤ ꯕꯥꯔꯗꯤꯦꯁꯦ ꯑꯩꯒꯤ ꯕꯥꯔꯠꯗꯦꯅ ꯀꯔꯤ ꯋꯤꯁ ꯄꯤꯁꯜꯂꯛ ꯑꯣꯏꯗ꯭ꯔꯅꯦ ꯀꯔꯤꯅꫭꯅꯦ ꯑꯩꯒꯤ ꯕꯥꯔꯠꯗꯦꯅꯤ ꯍꯥꯏꯔꯒ ꯑꯦꯅꯤꯚꯔꯁꯔꯤꯒ ꯄꯜꯂꯒ ꯀꯔꯤ ꯆꯥꯟꯅꯔꯤꯒꯦ ꯁꯤꯕꯣ ꯀꯔꯤ ꯆꯥꯟꯅꯔꯤꯒꯦ ꯍꯥꯏꯕꯅꯤꯗꯥ ꯅꯪ ꯅꯪ ꯑꯩꯒꯤ ꯀꯔꯤ ꯂꯩꯕꯤꯒꯦꯔꯣ ꯑꯩꯒꯤ ꯕꯥꯔꯗꯦꯗ
ꯅꯣꯏ ꯁꯥꯏ ꯂꯩꯍꯟꯒ꯭ꯔꫭ ꯑꯩ ꯁꯤꯟꯒ꯭ꯔꯝꯅꯦ ꯌꯥꯝ ꯍꯩꯕꯅꯦ
ꯑ
ꯃꯥꯒꯤ ꯁꯥꯏꯠꯇꯒꯤ ꯂꯣꯏ ꯄꯤꯈ꯭ꯔꯅꯤ
ꯑꯩ ꯍꯥꯏꯕꯗꯤ ꯅꯕꯨꯅꯦ ꯄꯥꯝꯅꯤ ꯃꯥꯅ ꯂꯩꯕꯤꯕꯗꯤ ꯃꯅ ꯑꯣꯏ
ꯑꯗꯨꯗꯤ ꯄꯩꯁꯥ ꯄꯤꯔꯥꯑꫭ ꯄꯩꯁꯥ ꯄꯤꯔꯛꯑꫭ
ꯀꯔꯤ ꯅꯨꯄꯤꯅꫭꯅꯦ ꯁꯤꯕꯣ ꯀꯔꯤꯅꫭꯅꯦ ꯑꯣ ꯅꯪꯅ ꯎꯝ ꯑꯩꯒꯤ ꯕꯥꯔꯠꯗꯦꯒꯤ ꯑꯩꯒꯤ ꯒꯤꯐ ꯄꯤꯌꯣ ꯍꯥꯏꯕꯗꯨꯕꯨ ꯑꯩꯅ ꯀꯃꯥꯏꯅ ꯄꯩꯁꯥ ꯄꯤꯔꯒ ꯒꯤ ꯋꯥ ꯔ ꯅꯦ
ꯅꯧ ꯅꯪꯅ ꯄꯤꯗꯈꯩ ꯂꯩꯕꯤꯔꫭꯏ
ꯑꯩꯅ ꯀꯔꯤ ꯄꯤꯌꯣ ꯍꯥꯏꯕꯅꫭ ꯑꯩꯒꯤ ꯅꯪꯒꯤ ꯕꯥꯔꯗꯦꯗ ꯑꯃꯨꯛ ꯀꯥ ꯄꯤꯒꯅꯤꯅ ꯀꯔꯤꯅꯣꯅꯦ
ꯏꯗ ꯄ ꯂꯩ ꯂꯅꯤ
ꯆꯠꯂꯍꯦ ꯑꯩꯩꯅ ꯅꯪꯒꯤ ꯄꯟꯇꯤꯗ ꯅꯪꯒꯤ ꯗ꯭ꯔꯦꯁ ꯀꯥꯏ ꯂꯩꯕꯤꯕꯗꯣ ꯅꯪ ꯀꯥꯎꯔꯕꯅꯦ
ꯑꯗꯨꯁꯤꯡ ꯀꯥꯏ
ꯀꯔꯤꯕ
ꯅꯪꯅ ꯀ꯭ꯋꯥꯂꯤꯇꯤ ꯐꯠꯇꯕ ꯂꯩꯔꯛꯄ ꯅꯠꯇ꯭ꯔꯣ ꯁꯤ ꯀꯥꯏꯈ꯭ꯔꯦ
ꯣ ꯍꯌꯦ ꯑꯗꯨ ꯂꯤꯁꯤꯡ ꯑꯍꯨꯝ ꯆꯪꯉ
ꯍꯧꯖꯤꯀꯥꯟꯁꯤꯡ ꯑꯍꯨꯝꯁꯦ ꯀꯩꯁꯨ ꯅꯠꯇ꯭ꯔꯦ ꯂꯤꯁꯤꯡ ꯇꯔꯦꯠ ꯅꯤꯄꯥꯥꯟꯃ ꯄꯣꯠꯅꯦ ꯄꯥꯝꯃꯤꯁꯦ
ꯑꯣ ꯑꯗꯨꯗꯤꯀꯣ ꯑꯗꯨꯗꯤꯀꯣ ꯑꯩꯁꯦꯀꯣ ꯄꯩꯁꯥ ꯑꯝꯇ ꯈꯨꯜꯂꯨ ꯂꯩꯦꯀꯣ ꯑꯃꯅꯤ ꯑꯩꯈꯣꯏꯅ ꯍꯅꯔꯒ ꯂꯩꯕꯤꯒꯦ
ꯂꯕꯛ ꯐꯠꯇꯕꯤ ꯎ
ꯂꯤꯁꯤꯡ ꯑꯍꯨꯝ ꯂꯤꯁꯤꯡ ꯑꯅꯤ ꯑꯍꯨꯝ ꯍꯥꯏꯕꯁꯦ ꯌꯥꯔꯕꯅꯦ ꯏꯕꯦꯝꯕꯥ ꯅꯪ ꯎꯝ ꯆꯞ ꯃꯥꯂꯦꯀꯣꯅ ꯐꯔꯛꯀꯅꯤꯅ
ꯎꯄꯤꯄꯤ ꯅ ꯌꯥꯝꯄꯤꯅꯦ
ꯌꯥꯔꯦ ꯌꯥꯔꯦ ꯑꯩꯕꯨ ꯑꯛ ꯄꯤꯈꯥꯏꯅ ꯊꯥꯖꯤꯜꯂꯛꯀꯅꯤ ꯂꯤꯛꯄꯗꯤ ꯅꯪꯅꯦ ꯥꯛꯈ꯭ꯔꯤꯌꯦ ꯃꯤꯒꯤ ꯕꯥꯔꯗꯦ ꯂꯥꯛꯑꯣ ꯍꯥꯏꯔꯒꯁꯨ
ꯑ ꯆꯗ ꯄꯁ ꯅꯣꯏ ꯆꯥꯏꯗꯁꯨ ꯆ ꯄꯁꯥꯁꯦ ꯍꯥꯏꯌꯌꯨ
ꯑꯩꯈꯣꯏ ꯁ ꯑꯩꯈꯣꯏ ꯁ꯭ꯋꯥꯏꯗ ꯄꯟꯅ ꯀꯔꯤꯒꯤꯅꯣ ꯄꯤꯗꯅꯣ ꯁꯤꯕꯣ
ꯅꯪꯁꯨ ꯅꯪꯁꯨ ꯆꯄꯁ ꯍꯥꯏ
ꯑ ꯑꯩꯈꯣꯏ ꯁꯥꯏ ꯂꯩꯗꯤ ꯑꯦ
ꯆꯃꯦꯅꯦ
ꯑꯩꯈꯣꯏꯗꯤ ꯏꯁꯨꯕ ꯏꯁꯨꯕ ꯐꯪꯈ꯭ꯔꯦ
ꯑꯗꯨꯗ ꯅꯁꯨ ꯑꯗꯨꯗꯨ ꯅꯁꯨ ꯍꯥꯏ ꯅ ꯁꯗꯣꯏꯅ ꯍꯥꯏꯔꯛꯑꯣ
ꯏ ꯁꯣꯅꯤꯆꯠ ꯄꯍꯤꯇꯔꯤ ꯑꯦ
ꯅꯃ ꯃꯅꯤꯗ
ꯏꯃꯧ ꯅꯨꯨꯄꯤꯁꯨ ꯂꯩꯗꯨꯅ ꯌꯨꯝꯗ ꯏꯕꯨꯧ ꯅꯨꯄꯤꯒꯥꯏ ꯃꯁꯛ ꯈꯪꯅꯕ ꯀꯨꯏꯈ꯭ꯔꯦ ꯑꯩꯗꯤ ꯃꯁꯛ ꯎꯕ ꯀꯨꯏꯈ꯭ꯔꯦ
ꯎꯝ ꯅꯃ ꯅꯃꯤꯕꯤ ꯅ ꯅꯃ ꯅꯃꯤꯕꯤ ꯀꯗꯣꯏꯕꯗꯤ ꯁꯝ ꯀꯨꯏꯅꯩ ꯍꯥꯏꯕ ꯇꯥꯏ ꯑꯗꯨꯒꯤ ꯆꯠꯈꯤꯕ ꯃꯥꯂ
ꯐꯣꯏꯅꯩꯌꯦ ꯐꯣꯏꯅꯩꯌꯦ ꯪꯅꯪꯒꯣꯟꯗꯅ ꯀꯅꯥꯔ ꯍꯥꯏꯕ
ꯑꯝ ꯇꯥꯏꯌꯦ ꯃꯤ ꯌꯥꯝ ꯍꯥꯏꯅꯩꯌ
ꯏꯁ ꯅꯪꯗꯤ ꯃꯤꯒꯤ ꯄꯥꯎꯒ ꯌꯥꯝ ꯂꯧꯕ ꯖꯥꯠꯅꯤꯅ
ꯂꯧꯕ ꯅꯠꯇꯦ ꯗ ꯆꯨꯝꯅ ꯇꯥꯕꯅꯦ
ꯍꯣꯏ ꯐꯩꯌꯦ ꯐꯩꯌꯦ ꯔ ꯈꯪꯕꯤꯕꯗꯣ ꯌꯥꯝ